ꯀꯅꯥꯒꯤꯅꯣ ꯍꯜ ꯍꯜꯂꯣ
ꯀꯩꯗꯧꯔꯤꯅꯣ
ꯑꯩꯁꯦ ꯀꯩꯁꯨ ꯇꯧꯗꯦ ꯁꯨꯝ ꯐꯝꯃꯝꯕꯅꯦ ꯑꯗꯩ ꯉꯁꯥꯏꯗꯒꯤ ꯑ ꯅꯣꯡꯖꯤ ꯁꯨꯝ ꯃꯪꯂꯤ ꯃꯪꯂꯤ ꯇꯧꯕꯗꯣ ꯑꯗꯨꯏꯗꯨꯒꯤꯅꯦ ꯀꯩꯅꯣꯝꯃ ꯆꯥꯅꯤꯡꯉꯦꯅ ꯃꯣꯔꯣꯛ ꯁꯥꯕ ꯑꯃ ꯆꯥꯅꯤꯡꯉꯦꯅ ꯇꯨ ꯑꯦꯛꯁꯇꯣ ꯆꯥꯔꯨꯕ ꯑꯗꯨꯏꯗꯨꯒꯤ ꯄꯨꯛꯁꯤ ꯁꯧꯒꯠꯂꯤ ꯁꯧꯒꯠꯂꯤ ꯇꯧꯔꯒ ꯐꯝꯃꯤ ꯅꯪꯗꯤ ꯀꯩ ꯇꯧꯔꯝꯃꯤꯅꯣ
ꯑꯩꯗꯤ ꯆꯥꯛ ꯊꯥꯡꯉꯛꯒꯦ ꯇꯧꯔꯝꯕꯅꯦ ꯑꯈꯣꯏꯁꯨ ꯁꯣꯝ ꯅꯥꯀꯟꯗꯗꯤ ꯌꯨ ꯅꯣꯡ ꯇꯥꯗꯣꯏ ꯇꯧꯋꯦꯕ
ꯑꯥ
ꯅꯨꯡꯁꯤꯠ ꯀꯥꯡ ꯀꯟꯅ ꯁꯤꯠꯂꯒ
ꯃꯩ ꯑꯃꯨꯛ ꯃꯨꯠꯊꯣꯛꯈ꯭ꯔꯗꯤꯅ ꯑꯗꯨꯒꯤ
ꯑꯣ
ꯅꯣꯡ ꯇꯥꯗꯕ꯭ꯔꯣ
ꯅꯣꯡ ꯇꯥꯔꯝꯗꯦ ꯑꯩꯈꯣꯏꯗꯤ ꯅꯣꯡ ꯀꯩꯅꯣ ꯇꯥꯗꯕ ꯃꯥꯜꯂꯦ ꯅꯣꯏ ꯇꯥꯕ꯭ꯔꯣꯅꯦ ꯅꯪ ꯀꯥꯏꯗ ꯂꯩꯕꯅꯣ ꯌꯨꯝꯗ ꯂꯩꯕ꯭ꯔꯅꯦ ꯇ꯭ꯔꯒꯅ ꯅꯪꯕꯨ ꯍꯣꯁꯇꯦꯜꯗ ꯂꯩꯔꯤꯔꯣ ꯍꯧꯖꯤꯛꯁꯦ ꯑꯣ ꯑꯗꯨꯅꯅꯦ ꯑꯩꯈꯣꯏꯗꯤ ꯁꯤꯗꯅ ꯑꯃꯨꯛ ꯅꯣꯡꯁꯤ ꯇꯥꯗꯦꯕ ꯃꯪꯗꯤ ꯃꯪꯉꯒ ꯇꯥꯗꯕꯤꯗ ꯇꯣꯛꯑꯦꯕ
ꯑꯥ
ꯌꯨꯝꯗ ꯂꯩꯕ ꯅꯨꯡꯉꯥꯏꯕ꯭ꯔꯣ ꯅꯪ ꯀꯔꯝ ꯀꯥꯟꯗ ꯆꯠꯂꯤꯅꯣ
ꯑꯩꯁꯦ ꯎꯝ ꯅꯍꯥꯟ ꯂꯥꯛꯄꯅꯦ ꯑꯩꯒꯤ ꯗꯥꯛꯇꯔꯗꯁꯨ ꯌꯦꯡꯊꯣꯛꯇꯧꯕ ꯂꯩꯕ
ꯑꯣ ꯅꯪ ꯗꯥꯛꯇꯔ ꯆꯠꯅꯤ ꯍꯥꯏꯗꯨꯕꯨ ꯀꯩ ꯅꯨꯡꯉꯥꯏꯇꯕ ꯂꯩꯒꯦ
ꯑꯩ ꯌꯥ ꯆꯤꯛꯑꯦ ꯑꯁꯤ ꯌꯦꯡꯍꯜꯂꯨꯒꯦ ꯇꯧꯕ ꯑꯗꯨꯒꯤ
ꯑꯣ ꯌꯥ ꯌꯦꯡꯕ ꯑꯈꯣꯏ ꯀꯩꯅꯣ ꯑꯩꯈꯣꯏꯒꯤꯅꯦ ꯑ ꯑꯈꯣꯏ ꯏꯇꯩ ꯑꯃꯁꯨ ꯂꯩꯌꯦ ꯌꯥ ꯌꯦꯡꯕ ꯑꯗꯨ ꯃꯥꯁꯨ ꯑꯗꯨꯝ ꯌꯥꯗꯣ ꯌꯦꯡꯕꯗꯣ ꯀꯩꯅꯣꯗꯤ ꯇꯧꯕꯅꯦ ꯑꯗꯨ ꯈꯪꯗꯦ ꯅꯪꯅ ꯀꯥꯏꯗ ꯌꯦꯡꯉꯨꯗꯣꯏꯅꯣ
ꯑꯩ ꯌꯦꯡꯉꯤꯁꯤꯅ ꯑꯃ ꯕꯖꯥꯔꯒꯤꯗ ꯂꯩꯕꯗꯣ
ꯑꯣ ꯅꯨꯄꯤꯗꯨꯔꯣ
ꯅꯠꯇꯦ ꯅꯨꯄꯥꯗꯣ ꯑꯗꯨꯗ ꯌꯦꯡꯕꯅꯦꯕ
ꯑꯣ ꯑꯗꯨꯗꯤ ꯈꯪꯗꯦꯅꯦ ꯑꯩꯗꯤ ꯅꯨꯄꯤ ꯑꯝꯕꯨꯗꯤ ꯈꯪꯕ ꯑꯗꯨꯗ ꯂꯩꯕ ꯅꯨꯄꯥꯗꯨꯅ ꯑꯃ ꯑꯁꯨꯝ ꯅꯥꯀꯜꯂꯣꯝ ꯁꯥꯏꯗꯇ ꯂꯩꯕꯗꯣ ꯑꯣꯏꯗꯣꯏꯔ
ꯍꯣꯏ ꯍꯣꯏ ꯑꯈꯣꯏꯔꯣꯝ ꯁꯥꯏꯗꯇ ꯂꯩꯕꯗꯣ
ꯎꯝ ꯑꯣ ꯑꯣ ꯑꯗꯨꯗꯤ ꯈꯪꯗꯦ ꯑꯗꯨ ꯅꯨꯄꯤꯗꯨꯕꯨꯗꯤ ꯈꯪꯉꯦ ꯑꯩ
ꯑꯣ ꯑꯁ ꯑꯗꯣ
ꯈꯪꯗꯦ ꯍꯧꯖꯤꯛꯇ ꯌꯦꯡꯗꯣꯏꯗ ꯇꯧꯔꯤ ꯃꯤꯅꯗꯤ ꯌꯥꯝ ꯅꯥꯕꯅꯦ ꯈꯣꯠꯄꯅꯦ ꯍꯥꯏꯌꯦꯕꯀꯣ
ꯑꯣ ꯅꯪꯁꯦ ꯇꯔꯥ ꯐꯥꯗꯣꯏꯔꯕ
ꯍꯣꯏ ꯍꯣꯏ ꯐꯥꯗꯣꯏꯅꯦ ꯑꯗꯨꯒꯤ
ꯑꯣ ꯅꯪ ꯅꯪꯒꯤ ꯍꯥꯏꯗꯤ ꯌꯥꯗꯣ ꯄꯣꯕꯩꯔꯣ ꯅꯠꯇ꯭ꯔꯒꯅ ꯆꯐꯨꯠ ꯆꯐꯨꯠ ꯇꯧꯕꯩꯔꯣ ꯅꯪꯅ ꯇꯔꯥ ꯐꯥꯅꯤ ꯍꯥꯏꯗꯨꯕꯨ
ꯑꯩ ꯌꯥꯁꯦ ꯑ ꯄꯣꯕꯁꯨ ꯄꯣꯔꯦ ꯑꯗꯨꯒ ꯆꯒꯨ ꯆꯒꯨꯁꯨ ꯈꯔ ꯇꯧꯔꯕ ꯍꯥꯏꯗꯤ ꯄꯣꯕꯗꯨꯒ ꯊꯪꯅꯕꯗꯣ ꯑꯃꯗꯨꯅ ꯇꯣꯡꯊꯣꯛꯑ ꯂꯩꯔꯝꯃꯤꯅ ꯑꯃꯖꯦ ꯑꯃꯨꯛ ꯀꯨꯠꯁꯜꯂꯦꯗꯅ
ꯍꯣꯏꯅꯦ ꯌꯥ ꯄꯣꯕꯁꯦ ꯃꯤꯅꯗꯤ ꯄꯪꯍꯥꯏ ꯍꯥꯏꯕ ꯑꯩꯁꯨ ꯌꯥ ꯄꯣꯏꯌꯦꯕ ꯑꯗꯨ ꯌꯥꯝ ꯅꯨꯡꯉꯥꯏꯇꯦꯕ ꯍꯥꯏꯗꯤ ꯁꯨꯝ ꯑ ꯀꯔꯤ ꯅꯣꯛꯄꯀꯥꯟꯒꯥꯁꯤ ꯈꯪꯕ꯭ꯔꯥ ꯑꯗꯨ ꯑꯗꯨꯝ ꯍꯦꯛꯇ ꯄꯜꯍꯧꯕꯒ ꯌꯥꯎꯇ꯭ꯔꯣ ꯅꯪꯗꯤ ꯌꯥꯎꯇ꯭ꯔꯣ
ꯌꯥꯎꯋꯦ ꯆꯤꯕꯥꯟꯗꯣ ꯄꯜꯂ ꯂꯩꯍꯧꯔꯅꯤ ꯑꯗꯨꯏ ꯃꯄꯥꯗꯨꯗ
ꯍꯣꯏꯌꯦ ꯑꯩꯁꯨ ꯆꯤꯝꯕꯥꯟꯗ ꯑꯩꯒꯤ ꯌꯥ ꯄꯣꯏ ꯃꯅꯥꯛꯁꯦ ꯁꯤꯗ ꯄꯜꯂ ꯂꯩꯍꯧꯗꯣꯏꯅꯦꯕ ꯑꯗꯨ ꯑꯩꯗꯤ ꯑꯅꯤꯃꯛꯁꯨ ꯄꯣꯕ ꯑꯣꯏꯌꯦꯕꯀꯣ ꯑꯗꯨꯗꯨꯅꯅꯦ ꯈꯪꯗꯦ ꯌꯥꯝ ꯐꯖ ꯗꯦ ꯍꯥꯏꯕ ꯑꯗꯨꯅ ꯁꯨꯝ ꯌꯥ ꯑꯃ ꯃꯥꯏꯁꯤꯁꯨ ꯑꯃ ꯁꯨꯝ ꯇꯣꯡꯊꯣꯛꯄꯩ ꯇꯥꯏꯞꯇ ꯑꯃ ꯇꯨꯝꯊꯣꯛꯄꯩ ꯃꯑꯣꯡ ꯑꯃ ꯇꯧꯕꯗꯨ ꯈꯪꯕ꯭ꯔꯥ ꯈꯔꯒ ꯁꯣꯟꯖꯤꯜꯂꯛꯑꯦ ꯑꯗꯨꯃꯥꯏꯅ ꯇꯧꯔꯦꯕ ꯌꯥ ꯉꯥꯛꯇ ꯉꯥꯏꯁꯜꯂꯛꯑꯦꯅꯦ ꯇꯧꯏꯁꯤ
ꯑꯗꯨꯅꯦ ꯑꯁ ꯑꯩꯁꯨꯅꯦ ꯑꯝꯇ ꯁꯦꯝꯍꯧꯔꯒꯦ ꯇꯧꯕ ꯅꯠꯇ꯭ꯔꯗꯤ ꯊꯪꯅꯕ ꯌꯥꯁꯦ ꯁꯨꯝ ꯆꯪꯖꯟꯒ꯭ꯔꯦꯕ
ꯍꯣꯏ ꯌꯥ ꯄꯣꯕꯁꯤ ꯅꯨꯡꯉꯥꯏꯇꯦꯗ ꯁꯨꯝ ꯍꯥꯏꯕꯩ ꯋꯥꯅꯤ
ꯍꯣꯏ ꯅꯍꯥꯟꯋꯥꯥꯏ ꯊꯥꯏꯅꯗꯤ ꯑꯁ ꯌꯥ ꯄꯣꯕ ꯐꯖꯩ ꯐꯖꯩ ꯍꯥꯏꯖꯕꯩ ꯋꯥꯅꯤꯀꯣ ꯍꯧꯖꯤꯛꯇꯤ ꯀꯩꯁꯨ ꯐꯖꯗ꯭ꯔꯦ ꯍꯣꯏ ꯀꯋꯥꯏꯗ ꯐꯖꯩꯅꯣꯒꯥꯡ ꯈꯪ ꯑꯗꯨꯅꯦ ꯊꯥꯏꯅꯗꯤ ꯀꯣꯏꯄꯥꯝ ꯄꯥꯝꯅꯔꯝꯕ ꯍꯧꯖꯤꯛꯇꯤ ꯄꯥꯝꯗ꯭ꯔꯦꯕ ꯍꯧꯖꯤꯛꯇꯤ ꯃꯤ ꯌꯥ ꯏꯁꯇ꯭ꯔꯦꯠ ꯑꯣꯏꯕ ꯂꯣꯏ ꯆꯠꯅꯔꯗ꯭ꯔꯣ
ꯍꯣꯏ ꯑꯗꯨꯅꯁꯨ ꯐꯁꯨ ꯐꯩꯗ ꯍꯥꯏꯗꯤ ꯀꯩꯅꯣꯝꯇ ꯇꯧꯕꯗ ꯑꯗꯩꯗꯤ ꯕ꯭ꯔꯁ ꯇꯧꯕꯁꯨ ꯅꯨꯡꯉꯥꯏꯇꯕꯅꯦ ꯍꯥꯏꯕ ꯌꯥ ꯄꯣꯕꯁꯤ ꯇꯧꯇ꯭ꯔꯣ ꯅꯪ
ꯇꯧꯋꯦ ꯇꯧꯋꯦ ꯑꯁ ꯁꯤꯒ ꯊꯪꯅꯕ ꯌꯥꯁꯦ ꯑꯗꯨꯝ ꯀꯨꯠꯁꯟꯈꯤꯕꯩꯀꯣ ꯕ꯭ꯔꯁ ꯇꯧꯕꯗꯅꯦ ꯅꯨꯡꯉꯥꯏꯇꯦꯕ
ꯍꯣꯏꯌꯦ ꯀꯨꯠꯁꯟꯒ꯭ꯔꯝꯅꯦ ꯃꯥꯅ ꯃꯅꯨꯡꯗ ꯆꯪꯖꯟꯒ꯭ꯔꯦꯕ ꯑꯩꯒꯤꯁꯨ ꯑꯁ ꯈꯪꯗꯦꯗ ꯑꯗꯨ ꯅꯪꯕꯨ ꯉꯁꯤ ꯑ ꯆꯥꯛ ꯀꯩꯀꯥꯗꯤ ꯆꯥꯔꯕ꯭ꯔꯣ ꯀꯃꯥꯏ ꯇꯧꯔꯤꯒꯦ
ꯆꯥꯔꯦ ꯉꯁꯤꯗꯤ ꯑꯩꯅ ꯊꯣꯡꯅꯤꯡꯉꯦ ꯑꯗꯨ ꯌꯥꯝ ꯍꯥꯎꯖꯥꯠꯅꯤ
ꯎꯝ ꯀꯩ ꯏꯟꯖꯥꯡ ꯊꯣꯡꯕꯅꯣ ꯌꯥꯝ ꯍꯥꯎꯋꯦ ꯍꯥꯏꯁꯤꯕꯨ
ꯍꯣꯏ ꯆꯝꯊꯣꯡ ꯑꯝ ꯊꯣꯡꯉꯦ ꯑꯗꯨꯒ ꯄꯥꯛꯅꯝ ꯑꯝ ꯇꯧꯔꯒ ꯀꯥꯡꯉꯧ ꯑꯝ ꯇꯧꯕ ꯑꯁ ꯍꯧꯖꯤꯛꯇꯤ ꯁꯥꯕꯅꯤꯅ ꯆꯝꯊꯣꯡꯗꯣ ꯌꯥꯝ ꯍꯥꯎꯋꯤꯗꯅ
ꯍꯣꯏꯌꯦ ꯍꯥꯎꯕꯅꯦ ꯑꯗꯣ ꯄꯥꯛ ꯄꯥꯛꯅꯝꯗꯨꯁꯨ ꯑꯁ ꯍꯥꯎꯕꯨ ꯍꯥꯎꯅꯤ
ꯍꯣꯏ ꯆꯥꯗꯕꯨ ꯀꯨꯏꯔꯦ ꯌꯥꯝ ꯍꯥꯎꯋꯦ ꯍꯥꯏꯗꯤ ꯁꯦꯝꯖꯕꯁꯨ ꯑꯣꯏꯕꯒꯤꯀꯣ ꯃꯣꯔꯣꯛꯀꯥꯗꯨ ꯑꯗꯨꯝ ꯑꯩꯅ ꯆꯥꯡ ꯑꯝ ꯌꯦꯡꯉꯒ ꯍꯥꯞꯄꯦ
ꯑꯣ ꯅꯪꯗꯤ ꯑꯗꯨ ꯅꯪꯗꯤ ꯑ ꯀꯩꯅꯣ ꯎꯠꯇꯤ ꯊꯣꯡꯕꯒꯨꯝꯕ ꯑꯗꯩꯗꯤ ꯆꯒꯦꯝ ꯊꯣꯡꯕꯒꯨꯝꯕꯒꯗꯣ ꯍꯩꯕ꯭ꯔꯣ ꯍꯩꯔꯝꯗꯧ ꯃꯥꯜꯂꯦ
ꯎꯝ ꯑꯩꯗꯤ ꯆꯒꯦꯝ ꯊꯣꯡꯕꯗꯤ ꯌꯥꯝ ꯍꯩꯌꯦ ꯑꯗꯣ ꯎꯇꯤ ꯊꯣꯡꯕꯗꯤꯅꯦ ꯍꯩꯇꯕ
ꯑꯣ ꯆꯒꯦꯝ ꯊꯣꯡꯕꯅ ꯍꯩꯕ ꯑꯗꯨꯗꯤ ꯅꯪꯅ ꯅꯣꯡꯃ ꯆꯒꯦꯝ ꯊꯣꯡꯉꯒ ꯆꯥꯕ ꯌꯥꯏꯅꯦ
ꯌꯥꯏꯌꯦ ꯑꯩꯅ ꯍꯣꯁꯇꯦꯜꯗ ꯂꯥꯛꯄꯗꯅꯦ ꯆꯒꯦꯝꯒ ꯊꯣꯡꯉꯒꯅꯦ ꯆꯥꯁꯦ ꯁꯤꯡꯖꯨꯒ ꯁꯨꯔꯦꯗꯅ
ꯑꯧ ꯆꯥꯁꯦ ꯑꯗꯨꯒ ꯁꯤꯡꯖꯨ ꯑꯃꯒ ꯇꯧꯔꯒ ꯑꯁ ꯈꯪ ꯑꯩꯗꯤ ꯍꯩꯇꯦꯕ ꯆꯒꯦꯝ ꯊꯣꯡꯕꯗꯨꯗꯤ ꯑꯗꯨꯏꯗꯨꯒ ꯎꯇꯤ ꯊꯣꯡꯕꯗꯨꯁꯨ ꯍꯩꯕꯨꯗꯤ ꯍꯩꯇꯦ ꯑꯗꯨ ꯑꯣꯏꯁꯨ ꯀꯩꯗꯣ ꯀꯩ ꯍꯥꯏꯈ꯭ꯔꯦ ꯑ ꯎꯇꯤ ꯊꯣꯡꯕꯗꯩꯗꯤꯅꯦ ꯆꯒꯦꯝ ꯊꯣꯡꯕ ꯊꯣꯡꯕꯅ ꯍꯦꯟꯅ ꯄꯥꯝꯃꯦꯕ ꯑꯩꯗꯤ ꯃꯤꯗꯤ ꯎꯇꯤ ꯊꯣꯡꯕꯅ ꯍꯦꯟꯅ ꯄꯥꯝꯃꯦ ꯍꯥꯏꯕꯁꯨ ꯂꯩ ꯇꯔꯣ ꯑꯗꯣ ꯑꯩꯗꯤ ꯆꯒꯦꯝ ꯑꯃ ꯊꯣꯡꯕꯁꯤꯅ ꯍꯦꯟꯅ ꯄꯥꯝꯃꯦ ꯅꯪꯗꯤ ꯀꯔꯝꯕꯅ ꯍꯦꯟꯅ ꯄꯥꯝꯃꯤ
ꯑꯩꯁꯨ ꯆꯒꯦꯝ ꯊꯣꯡꯕꯁꯤꯅ ꯍꯦꯟꯅ ꯄꯥꯝꯃꯦ ꯍꯥꯏꯗꯤ ꯎꯠꯇꯤꯗꯤꯅꯦ ꯑꯩꯗꯤ ꯑꯁꯪꯕ ꯃꯆꯨ ꯎꯇꯤ ꯅꯠꯇ꯭ꯔꯗꯤ ꯑꯇꯣꯞꯄ ꯁꯤꯗꯤ ꯆꯥꯅꯤꯡꯗꯦꯕ
ꯍꯣꯏ ꯆꯥꯅꯤꯡꯗꯕꯅꯤ ꯃꯥꯗꯤ ꯃꯆꯨ ꯑꯃꯗꯣ ꯑꯗꯩꯗꯤ ꯑ ꯁꯨꯝ ꯇꯟ ꯎꯇꯤ ꯌꯣꯟꯕꯗꯁꯨ ꯑꯌꯨꯛꯀꯤ ꯇꯟ ꯎꯇꯤ ꯌꯣꯟꯕ ꯀꯥꯟꯗꯁꯨ ꯇꯟ ꯎꯇꯤꯗꯣ ꯑꯃ ꯃꯪꯒꯜ ꯎꯇꯤ ꯁꯨꯝ ꯆꯥꯈꯤꯕꯒꯤ ꯆꯥꯅꯤꯡꯗꯕꯗꯣ ꯈꯪꯕ꯭ꯔ
ꯍꯣꯏ ꯑꯗꯨꯅꯦ ꯍꯥꯏꯗꯤ ꯇꯟꯒꯗꯨ ꯃꯥꯏꯔꯦꯟ ꯁꯥꯛꯀꯨꯝꯕꯒ ꯇꯧꯔꯒ ꯆꯥꯕꯅ ꯍꯦꯟꯅ ꯍꯥꯎꯕꯅꯦ
ꯎꯝ ꯍꯥꯎꯋꯦ ꯍꯥꯎꯋꯦ ꯑꯗꯣ ꯑꯩꯈꯣꯏꯒꯤꯅꯦ ꯀꯩꯅꯣꯒꯤ ꯑꯩꯈꯣꯏꯒꯤ ꯒꯦꯠ ꯃꯄꯥꯟꯗ ꯃꯣꯏ ꯄꯨꯔꯤ ꯍꯧꯕ ꯅꯤꯅꯦ ꯍꯣꯏ ꯈꯔ ꯀꯩꯅꯣ ꯇꯧꯔꯒ ꯈꯜꯂꯒ ꯐꯝꯕꯗꯨ ꯈꯪꯕ꯭ꯔ ꯅꯪ
ꯈꯪꯉꯤ ꯈꯪꯉꯤ
ꯑꯗꯨꯗꯣ ꯍꯥꯎꯇ꯭ꯔ ꯃꯣꯏꯗꯣ
ꯍꯥꯎꯋꯦ ꯃꯣꯏꯗꯤ ꯎꯇꯤ ꯊꯣꯡꯕꯁꯨ ꯌꯥꯎꯋꯤ ꯑꯗꯩꯗꯤ ꯁꯥꯛꯀꯨꯝꯕ ꯑꯗꯨꯁꯨ ꯑꯗꯨꯝ ꯌꯥꯎꯗ꯭ꯔꯣ ꯃꯥꯏꯔꯦꯟ ꯁꯥꯛꯀ ꯇꯧꯔꯒ ꯎꯝ ꯑꯗꯩꯗꯤ ꯍꯥꯎꯁꯨ ꯌꯥꯝ ꯍꯥꯎꯕꯅꯦꯕ ꯃꯣꯏꯒꯤꯗꯣ
ꯍꯣꯏ ꯂꯣꯏ ꯂꯣꯏ ꯀꯥꯝꯈꯠꯂꯒ ꯄꯨꯔꯤ ꯀꯥꯝꯗꯕꯤꯁꯨ ꯂꯩꯇ꯭ꯔꯣ ꯀꯥꯝꯗꯕꯤ ꯑꯗꯨꯗꯤ ꯆꯥꯅꯤꯡꯗꯦꯕ ꯑꯗꯣ ꯀꯥꯝꯒ ꯀꯥꯝꯈꯠꯂꯒ
ꯀꯣ
ꯍꯣꯏ ꯑꯁ ꯌꯥꯝ ꯍꯥꯎꯕꯅꯦ ꯃꯣꯏꯗꯣ ꯑꯗꯨ ꯑꯩꯁꯦ ꯉꯔꯥꯡ ꯅꯍꯥꯟ ꯉꯔꯥꯡ ꯅꯍꯥꯟ ꯍꯥꯏꯁꯦ ꯌꯥꯝꯗꯤ ꯀꯨꯏꯕꯕꯨꯗꯤ ꯅꯠꯇ꯭ꯔꯤ ꯑꯗꯨꯗ ꯀꯩꯅꯣ ꯇꯧꯋꯦ ꯎꯝ ꯆꯠꯂꯨꯏꯌꯦꯕ ꯑꯗꯨꯀꯥꯟꯗꯅꯦ ꯃꯣꯏ ꯅꯤꯅꯦꯍꯣꯏꯗꯣ ꯃꯤ ꯁꯤꯜꯂꯕ꯭ꯔ ꯈꯪꯗꯦꯕ ꯅꯤꯅꯦ ꯑꯃꯈꯛꯇꯤ ꯂꯩꯍꯧꯋꯦꯕꯀꯣ ꯑꯗꯨ ꯑꯇꯩ ꯃꯈꯩꯁꯤꯅ ꯅꯤꯅꯦꯁꯦ ꯃꯥꯟꯅꯗꯕ ꯑꯣꯏꯅ ꯑꯣꯏꯔꯕ ꯑꯗꯨ ꯈꯤꯇꯪ ꯁꯤꯜꯂꯕ꯭ꯔ ꯈꯪꯗꯦ ꯑꯗꯨꯗꯣ ꯑꯗꯨꯁꯨ ꯍꯥꯎꯗꯤ ꯑꯗꯨꯝ ꯍꯥꯎꯍꯧꯔꯤꯗ ꯃꯣꯏꯗꯣ ꯑꯗꯨꯒ ꯑꯩꯗꯤꯅꯦ ꯃꯣꯏꯗ ꯆꯠꯄꯁꯤ ꯇꯣꯁꯇꯣ ꯍꯦꯛꯇ ꯆꯥꯅꯤꯡꯉꯦꯕ
ꯑꯩꯁꯨ ꯇꯣꯁꯇꯨ ꯆꯥꯅꯤꯡꯉꯦ ꯇꯣꯁꯇꯨ ꯅꯍꯥꯟ ꯋꯥꯏ ꯑꯩꯈꯣꯏ ꯑꯉꯥꯡ ꯑꯣꯏꯔꯤꯉꯩꯗꯗꯤ ꯌꯥꯝ ꯆꯥꯔꯝꯗ꯭ꯔꯣ ꯑꯗꯨ ꯍꯧꯖꯤꯛꯇꯤ ꯑꯩꯈꯣꯏ ꯁ꯭ꯋꯥꯏꯁꯤꯗ ꯀꯥ ꯍꯦꯟꯅ ꯇꯣꯁꯁꯤ ꯌꯣꯟꯗ꯭ꯔꯦꯗꯅ ꯌꯥ
ꯍꯣꯏ ꯌꯣꯟ
ꯑꯗꯨꯅꯅꯦ ꯎꯝ ꯃꯣꯏꯒꯤꯗꯣ ꯌꯣꯟꯕꯗꯣ ꯑꯗꯨ ꯑꯗꯨꯝ ꯆꯥꯗꯣꯏꯅꯦ ꯍꯥꯎꯕꯒꯤ
ꯎꯝ ꯑꯗꯣ ꯍꯧꯖꯤꯛꯇꯤ ꯇꯣꯁꯇꯨꯁꯨ ꯍꯧꯗ꯭ꯔꯦ ꯍꯥꯏꯌꯦ ꯑꯩꯅ ꯇꯣꯁ ꯆꯥꯒꯦ ꯍꯥꯏ ꯀꯥꯟꯗ
ꯍꯣꯏ ꯑꯗꯣ ꯈꯪꯗꯦ ꯇꯣꯁꯇꯨ ꯊꯥꯎꯕꯨꯗꯤ ꯌꯥꯝ ꯌꯥꯝꯕ ꯑꯗꯨ ꯑꯣꯏꯔꯁꯨ ꯍꯥꯎꯗꯤ ꯌꯥꯝ ꯍꯥꯎꯕ
ꯍꯥꯎꯋꯦ ꯊꯨꯝꯁꯨ ꯊꯨꯝꯃꯦ ꯑꯗꯩꯗꯤ ꯑ ꯀꯩꯅꯣ ꯑꯩꯗꯤ ꯀꯩꯅꯣꯁꯤ ꯆꯥꯗ꯭ꯔꯤꯀꯥꯟꯗ ꯇꯟꯁꯦ ꯆꯥꯗ꯭ꯔꯤꯀꯥꯟꯗꯅꯦ ꯇꯣꯁꯇꯣ ꯍꯥꯟꯅ ꯆꯥꯕꯅ ꯃꯥꯏ ꯄꯥꯝꯕꯩ ꯃꯑꯣꯡ ꯑꯝ ꯇꯧꯕꯗꯣ ꯈꯪꯕ꯭ꯔꯥ ꯑꯗꯨꯃꯥꯏꯟ ꯇꯧꯋꯦꯕ ꯑꯗꯣ ꯌꯥꯎꯗ꯭ꯔꯦ ꯍꯥꯏꯕꯅꯤꯅ ꯆꯥꯔꯛꯇ꯭ꯔꯦ
ꯎꯝ ꯍꯌꯦꯡ ꯅꯣꯡꯃ ꯑꯌꯨꯛ ꯉꯟꯅ ꯑꯩꯅ ꯍꯣꯁꯇꯦꯜꯗ ꯂꯥꯛꯄ ꯀꯥꯟꯗꯅꯦ ꯋꯥꯀꯤꯡ ꯑꯣꯏꯅ ꯁꯨꯝ ꯆꯠꯂꯒ ꯇꯟꯗꯣ ꯆꯥꯔꯨꯁꯦ
ꯎꯝ ꯆꯥꯎꯁꯦ ꯆꯥꯎꯁꯦ ꯉꯟꯅ ꯍꯧꯒꯠꯂꯒ ꯑꯗꯨ ꯉꯟꯅ ꯍꯧꯒꯠꯄꯁꯦ ꯑꯩꯁꯦ ꯍꯦꯛꯇ ꯉꯝꯗꯦꯅꯦ ꯊꯦꯡꯅ ꯊꯦꯡꯅ ꯗꯨ ꯇꯨꯝꯃꯦꯕ ꯑꯗꯨ ꯇꯨꯝꯃꯝꯅꯤꯅꯅꯦ ꯃꯤꯀꯞꯁꯦ ꯁ꯭ꯊꯣꯛ ꯊꯣꯛꯇꯕ ꯑꯗꯨ ꯊꯣꯛꯑꯒꯁꯨ ꯑꯗꯨꯝ ꯇꯨꯝꯖꯟꯗꯣꯏꯅꯦꯕ ꯑꯃꯨꯛꯀ ꯑꯗꯨꯗꯨꯅ ꯍꯦꯛꯇ ꯅꯪꯍꯧꯗꯦ ꯍꯥꯏꯕ ꯇꯧꯔꯤꯁꯦ
ꯍꯣꯏ ꯑꯗꯨꯅꯦ ꯑꯩꯁꯨꯅꯦ ꯍꯥꯏꯗꯤꯅꯦ ꯑꯉꯟꯕꯁꯦ ꯄꯨꯡ ꯃꯔꯤ ꯃꯉꯥꯁꯤꯗ ꯊꯣꯔꯛꯑꯅꯤꯀꯣ
ꯑꯗꯣ ꯊꯣꯂꯛꯑꯒ ꯑꯃꯨꯛ ꯐꯣꯟꯁꯤ ꯌꯦꯡꯉꯅꯤ ꯑꯗꯩꯗꯤ ꯑꯃꯨꯛ ꯇꯨꯝꯖꯟꯒ꯭ꯔꯅꯤ ꯑꯗ ꯑꯗꯨꯝ ꯌꯥꯍꯧꯁꯤ ꯊꯦꯡꯒ꯭ꯔꯅꯤ
ꯍꯣꯏ ꯃꯤꯀꯞꯁꯤꯅ ꯈꯔ ꯉꯟꯇꯛꯅ ꯊꯣꯛꯂꯛꯑꯒ ꯑꯗꯩ ꯑꯃꯨꯛ ꯇꯨꯝꯖꯤꯜꯂꯨꯕꯁꯤꯗꯅꯦꯕ ꯌꯥꯝ ꯊꯦꯡ ꯍꯥꯏꯗꯤ ꯌꯥꯍꯧ ꯊꯦꯡꯒꯜꯂꯤꯖꯦ ꯐꯠꯇꯦꯒꯥꯖꯨ ꯍꯥꯏꯗꯤ ꯍꯥꯏꯅꯕꯅꯦ ꯑꯗꯨꯃꯥꯏꯅ ꯇꯨꯝꯖꯤꯟꯕꯗꯣ ꯑꯗꫭꯏꯁꯨ ꯉꯝꯗ꯭ꯔꯦ ꯍꯥꯏꯕ ꯇꯨꯝꯖꯤꯜꯂꯣꯏꯒꯦ ꯍꯥꯏꯕꯗꯨ ꯑꯗꯨꯝ ꯍꯧꯒꯠꯅꯤꯡꯗꯕꯗꯨꯅ ꯍꯦꯟꯕꯒꯤ
ꯎꯝ ꯑꯩ ꯀ꯭ꯂꯥꯁ ꯆꯠꯂꯝꯗꯥꯏꯁꯨꯅꯦ ꯑꯗꯨꯝ ꯊꯦꯡꯗꯣꯏꯅꯦꯕ ꯍꯥꯏꯗꯤ ꯑꯗꯨꯃꯥꯏꯟ ꯇꯨꯝꯖꯟꯕꯗ ꯄꯨꯡꯁꯦ ꯇꯥꯁꯟꯒ꯭ꯔꯅꯦꯕꯀꯣ ꯄꯨꯡ ꯅꯤꯄꯥꯟ ꯍꯦꯟꯖꯟꯒ꯭ꯔꯅꯤ ꯅꯤꯄꯥꯟ ꯅꯤꯄꯥꯥꯟ ꯃꯈꯥꯏ ꯔꯣꯝ
ꯑꯗꯩꯗꯤ ꯑꯩꯈꯣꯏ ꯃꯤ ꯃꯌꯥꯝ ꯂꯩꯕꯅꯤꯅ ꯃꫭ ꯋꯥꯁꯔꯨꯝ ꯀꯩꯀꯩꯁꯦ ꯑꯃꯨꯛ ꯉꯥꯏꯅꯩ ꯗꯅ ꯀ꯭ꯂꯥꯁ ꯆꯠꯂꯝꯗꯥꯏꯒꯤ ꯑꯗꯨꯒꯤ ꯑꯃꯨꯛꯁꯨ ꯑꯃꯨꯛ ꯇꯧꯅꯩꯉꯩꯗ ꯀ꯭ꯂꯥꯁ ꯆꯠꯄꯁꯦ ꯍꯦꯛꯇ ꯊꯦꯡꯉꯤꯗꯣꯏꯅꯤ ꯑꯗꯨꯅ ꯐꯥꯔꯁ ꯄꯦꯔꯠꯁꯦ ꯇꯪꯈꯥꯏꯃꯨꯛꯇꯒꯤ ꯑꯗꯨꯝ ꯆꯪꯕ ꯑꯗꯩ ꯉꯟꯅ ꯆꯪꯕꯁꯦ ꯁꯨꯛꯉꯝ ꯉꯝꯗꯕ ꯑꯗꯩ ꯈꯣꯡꯅꯁꯨ ꯁꯥꯡꯅ ꯆꯠꯄꯅꯤꯅꯀꯣ
ꯍꯣꯏ ꯍꯣꯏ ꯆꯠꯂꯦ ꯑꯩꯈꯣꯏꯁꯦ ꯈꯣꯡꯅ ꯆꯠꯄꯗꯁꯨꯅꯦ ꯃꯇꯝꯁꯦ ꯌꯥꯝ ꯃꯥꯡꯉꯦ ꯍꯥꯏꯕ ꯑꯗꯣ ꯅꯣꯏꯗꯨꯝ ꯑꯃꯨꯛ ꯌꫭꯡ ꯈꯤꯇꯪ ꯑ ꯐꯔꯤꯅꯦ ꯅꯣꯏꯗꯨꯗꯩ ꯑꯃꯨꯛ ꯑꯈꯣꯏꯅ ꯑꯃꯨꯛ ꯍꯦꯟꯅ ꯑꯃꯨꯛ ꯆꯠꯂꯤꯅꯤꯗꯣ ꯑꯗꯨꯗꯨꯅꯅꯦ ꯌꯨꯋꯥꯡ ꯉꯟꯅ
ꯇꯒꯤ ꯅꯣꯏꯒꯤ ꯂꯩꯕꯝꯗꯨꯕꯧ ꯆꯪꯕꯗꯁꯨ ꯐꯖꯅ ꯁꯥꯡꯕꯅꯦ ꯅꯣꯏ ꯍꯣꯁꯇꯦꯜꯒꯤ ꯒꯦꯠꯇꯒꯤ
ꯁꯥꯡꯉꯦ ꯁꯥꯡꯉꯦ ꯑꯗꯒꯤ ꯂꯝꯕꯤꯁꯤꯅ ꯐꯠꯁꯨ ꯐꯠꯇ꯭ꯔꯦ ꯄ꯭ꯔꯞ ꯄ꯭ꯔꯞ ꯆꯠꯄꯗꯨꯁꯨ ꯑꯃꯨꯛ ꯌꯥꯗꯦꯕ ꯑꯗꯨ ꯅꯣꯡꯒꯥꯡ ꯈꯤꯇꯪ ꯇꯥꯕ ꯃꯇꯥꯡ ꯑꯣꯏꯔꯗꯤꯅꯦ ꯂꯝꯕꯤꯁꯦ ꯂꯩꯈꯣꯝꯁꯨ ꯌꯥꯝ ꯊꯣꯛꯇꯣꯏꯅꯦꯕ ꯑꯗꯩ ꯈꯣꯡꯒꯥꯎꯖꯤꯖꯨ ꯍꯧꯖꯤꯛꯇꯤ ꯑꯗꯨꯝ ꯆꯤꯡꯗ꯭ꯔꯗꯤ ꯁꯦꯠꯅꯤꯡꯗꯦ ꯅꯠꯇ꯭ꯔꯣ ꯑꯗꯨꯏꯗꯨꯅ ꯆꯤꯡꯉꯒ ꯁ ꯁꯦꯠꯂꯅꯤ ꯑꯗꯩꯗꯤ ꯈꯣꯡꯒ꯭ꯔꯥꯎ ꯃꯇꯣꯟꯁꯤꯅ ꯆꯝ ꯃꯣꯠꯅꯗꯣꯏꯅꯦꯕ ꯑꯗꯣ ꯑꯗꯨꯝ ꯑꯥ ꯀꯩꯅꯣꯗ ꯎꯝ ꯗꯤꯄꯥꯔꯠꯃꯦꯟ ꯌꯧꯀꯥꯟꯗꯗꯤ ꯑꯗꯨꯝ ꯑꯃꯣꯠꯄꯤ ꯃꯥꯜꯂ ꯆꯠꯂꯅꯦꯕ ꯁꯨꯝꯃꯥꯏ ꯑꯗꯨꯝ ꯇꯧꯗꯣꯏꯅꯦ ꯍꯥꯏꯕ ꯑꯗꯨ ꯌꯥꯝ ꯁꯥꯡꯃꯟꯈ꯭ꯔꯦ ꯂꯝꯕꯤꯁꯦ
ꯍꯣꯏ ꯑꯗꯨꯅꯦ ꯈꯣꯡꯒ꯭ꯔꯥꯎ ꯃꯇꯣꯟ ꯍꯥꯏꯔꯒ ꯑꯩꯒꯤꯁꯨ ꯈꯣꯡꯒ꯭ꯔꯥꯎꯁꯦ ꯁꯦꯠꯂꯅꯤ ꯑꯗꯨꯒ ꯃꯇꯣꯟꯁꯦ ꯂꯩꯈꯣꯝꯅ ꯄꯨꯡ ꯂꯣꯏ ꯂꯣꯏꯔꯦ ꯃꯣꯠꯄꯗꯥ ꯑꯗꯨ ꯃꯣꯠꯄꯗꯨ ꯅꯨꯡꯉꯥꯏꯇꯕꯒꯤ ꯑꯃꯨꯛ ꯁꯨꯗꯣꯛꯑꯅꯤ ꯃꯇꯣꯟ ꯒꯁꯤ ꯏꯄꯥ ꯄꯥꯥꯁꯜꯂꯦ ꯍꯥꯏꯕ ꯑꯩꯒꯤꯗꯤ ꯑꯗꯨꯝ
ꯍꯣꯏꯌꯦ ꯈꯣꯡꯒꯥꯎ ꯃꯇꯣꯟꯁꯤ ꯈꯛꯇ ꯁꯨꯕꯁꯨ ꯌꯥꯎꯋꯦ ꯑꯩꯗꯤ ꯈꯪꯕ꯭ꯔꯥ ꯑꯃꯨꯛꯃꯨꯛ ꯍꯥꯏꯗꯤ ꯀꯦꯝꯇ ꯀꯩꯅꯣ ꯑꯗꯨꯝ ꯁꯨꯔꯤ ꯈꯨꯗꯤꯡꯒꯤ ꯌꯥꯎꯕꯩ ꯈꯣꯡꯒ꯭ꯔꯥꯎꯗꯣ ꯑꯃꯥ ꯍꯥꯏꯗꯤ ꯈꯣꯡꯒꯥꯎ ꯁꯨꯕ ꯍꯥꯏꯁꯤꯅꯁꯨ ꯁꯨꯝ ꯊꯕꯛꯇꯨ ꯄꯣꯠꯇꯨ ꯆꯥꯎꯕꯩ ꯇꯥꯏꯞꯇ ꯈꯟꯗ꯭ꯔꯣꯅꯦ ꯑꯩꯈꯣꯏ ꯋꯥ ꯈꯟꯗꯥ ꯑꯁꯨꯝ ꯈꯣꯡꯒ꯭ꯔꯥꯎꯁꯦ ꯖꯤꯟꯁꯀꯨꯝꯕ ꯀꯩꯒꯨꯝꯕꯁꯦ ꯑꯃꯥ ꯀꯩꯅꯣꯗꯨꯝ ꯑꯣꯏꯔꯕꯥ ꯐꯕ ꯑꯗꯨ ꯖꯤꯟꯁꯀꯨꯝꯕꯗꯨ ꯑꯗꯨꯝ ꯆꯥꯎꯕꫭꯏ ꯈꯟꯕꯅꯤꯅꯅꯦ ꯃꯇꯣꯟꯁꯤ ꯈꯠꯇꯥ ꯁꯨꯕ ꯀꯥꯁꯨ ꯌꯥꯎꯔꯛꯑꯦꯕ ꯑꯩꯗꯤ ꯑꯗꯨꯝ ꯇꯣꯏꯅ ꯁꯨꯃꯟꯕꯗꯣ ꯉꯝꯃꯛꯇꯕꯩ ꯍꯣꯁꯇꯦꯜꯗꯒ ꯂꯩꯔꯦ ꯀꯪꯕꯗꯨꯁꯨ ꯈꯔꯥ ꯇꯞꯄꯤꯗꯅ ꯐꯧꯕꯝ ꯅꯣꯝꯕꯝꯗꯨꯒꯤ ꯑꯗꯨꯗꯨꯒꯤꯕ ꯑꯗꯨꯃꯥꯏ ꯇꯧ
ꯑꯗꯨꯝ ꯁꯤꯊꯔꯛꯑꯅꯤ ꯑꯩ ꯈꯣꯡꯒ꯭ꯔꯥꯎ ꯃꯇꯣꯟ ꯃꯌꯥꯝ ꯁꯦꯝ ꯆꯨꯁꯦ ꯂꯣꯏ ꯋꯥꯎ ꯊꯣꯛꯂꯛꯑꯦ ꯍꯥꯏꯕꯗꯤ ꯑꯗꯨꯝ ꯁꯨꯕꯒꯤ
ꯏꯁꯇꯥꯏꯜꯅꯤ ꯈꯟꯗꯣꯛꯑꯣ ꯑꯗꯨꯅꯥ
ꯎꯝ ꯍꯣꯏ ꯑꯗꯨꯅ‌ꯦ ꯉꯁꯤ ꯁꯦꯠꯂꯅꯤ ꯍꯜꯂꯛꯑꯒꯥ ꯑꯃꯨꯛ ꯁꯨꯗ ꯌꯥꯔꯔꯣꯏ
ꯍꯣꯏ ꯌꯥꯗꯝꯅꯦ ꯌꯥꯗꯝꯅꯦ ꯑꯗꯒꯤ ꯁꯥꯏ ꯋꯥꯏ ꯎꯐꯨꯟꯕꫭ ꯋꯥꯏꯐꯨꯜꯑꯣ ꯑꯗꯥ ꯀꯣꯏꯆꯤꯡ ꯆꯤꯡꯉꯒ ꯆꯤꯡꯗ꯭ꯔꯁꯨ ꯑꯃꯨꯛ ꯅꯨꯡꯉꯥꯏꯇꯕ
ꯍꯣꯏ ꯑꯗꯨꯅꯦ ꯑꯩꯈꯣꯏ ꯃꯥꯍꫭꯏꯅ ꯈꯣꯡꯒ꯭ꯔꯥꯎ ꯑꯆꯤꯡꯕꯗꯨ ꯁꯦꯠꯂꯤꯗꯣ ꯀꯩꯒꯤꯅꯣ ꯁꯤꯅꯕꯨ ꯂꯣꯏꯔꯦ
ꯍꯣꯏ ꯕꯣꯔꯥꯈꯥꯎ ꯁꯦꯠꯂꯤꯁꯨ ꯈꯔꯥ ꯍꯥꯏꯕꯤꯔꯛ ꯍꯣꯏ ꯑꯗꯨ ꯎꯝ ꯐꯔꯦ ꯅꯪꯁꯨ ꯅꯪ ꯆꯥꯛ ꯊꯣꯡꯗꯧꯗꯣ ꯊꯣꯡꯗꯣꯛꯑꯣ ꯑꯩꯁꯨ ꯊꯝꯃꯒꯦ ꯑꯗꯨꯗꯤ
ꯍꯣꯏ ꯍꯣꯏ ꯍꯣꯔꯦꯟ ꯑꯃꯨꯛ ꯁꯥꯟꯅꯔꯁꯦ ꯑꯗꯨ
ꯑꯪ ꯍꯣꯏ ꯍꯣꯏ ꯁꯥꯟꯅꯁꯦ ꯁꯥꯟꯅꯁꯦ ꯑꯪ ꯑꯪ